ꯑ ꯇꯥꯕ꯭ꯔ
ꯑꯣ ꯇꯥꯕ꯭ꯔ ꯍꯣꯏ
ꯑꯥ ꯑꯥ ꯇꯥꯏ
ꯎꯝ
ꯈꯪꯗ꯭ꯔꯦꯗ ꯀ꯭ꯔꯤꯕꯨ ꯋꯥ ꯉꯥꯡꯗ
ꯅꯣꯏ ꯋꯥꯏꯗꯗꯤ ꯍꯩꯒꯨꯝꯕ ꯆꯥꯗ꯭ꯔꯣ
ꯇꯥꯏꯌꯦ ꯍꯟ ꯍꯧꯖꯤꯛꯇꯤ ꯕꯦꯡꯒꯣ ꯑꯗꯨꯒ ꯀꯩꯀꯩ ꯅꯣ ꯅꯣꯏꯗꯤ
ꯎꯝ
ꯍꯩꯅꯧ ꯍꯧꯕꯒꯤꯀꯣ ꯌꯨꯝꯗ
ꯑꯧ
ꯑꯗꯨꯕꯨ ꯌꯥꯝ ꯌꯥꯎꯏꯗ
ꯈꯣꯏꯒꯤꯗꯤ ꯄꯨꯝꯕꯨꯗꯤ ꯄꯨꯝꯗꯦ ꯑꯗꯨꯝ
ꯑꯦ ꯐꯩ ꯗꯤ
ꯎꯝ ꯍꯩꯖꯨ ꯍꯥꯎꯕꯗꯤ ꯑꯗꯨꯝ ꯍꯥꯎꯕ ꯍꯩ ꯑꯣꯏꯌꯦꯕꯀꯣ ꯑꯗꯨꯒ ꯄꯨꯝ ꯄꯨꯝꯁꯨ ꯄꯨꯝꯗꯦ ꯃꯤ ꯀꯅꯥꯁꯨꯨꯝ ꯎꯗ ꯀꯥꯗꯕ ꯑꯗꯨꯒꯤ
ꯎꯍꯝ ꯎꯝ ꯅꯪꯒꯤ ꯎ ꯅꯪꯗꯤ ꯅꯪꯁꯨ ꯀꯥꯕ ꯍꯩꯇ꯭ꯔꯣ
ꯍꯩꯇꯦ
ꯍꯦꯍꯦ
ꯀꯥꯕꯗꯤ ꯑꯗꯨꯝ ꯈ꯭ꯔ ꯂꯥꯏꯑꯦ ꯑꯗꯨ ꯀꯨꯝꯕꯒꯥꯟꯗꯤ ꯋꯥꯏ
ꯑꯦ ꯑꯁ ꯑꯩꯈꯣꯏꯒꯤ ꯑꯉꯥꯡ ꯑꯣꯏꯔꯤꯉꯩꯗ ꯑꯩꯈꯣꯏ ꯍꯥꯏ ꯁ꯭ꯀꯨꯜ ꯀꯥꯔꯤꯉꯩꯗꯀꯣ
ꯎꯝ
ꯑꯁ ꯎꯁꯦ ꯀꯔꯤꯁꯨ ꯀꯤꯕ ꯐꯥꯎꯗꯦ ꯄꯨꯡꯀꯥ ꯀꯥ
ꯍꯨꯝ
ꯑꯗꯨꯒ ꯍꯩꯁꯨ ꯌꯥꯝ ꯌꯥꯝ ꯇꯥꯏ ꯑꯗꯨꯒ ꯅꯥꯕꯁꯨ ꯅꯥꯗꯦ ꯍꯧꯖꯤꯛꯇꯤ ꯀꯔꯤꯔ ꯆꯥꯎꯔ ꯆꯥꯎꯔꯒ ꯍꯩ ꯈꯖꯤꯛ ꯆꯥꯔꯁꯨ ꯅꯥꯏꯌꯦ ꯍꯛꯆꯥꯡꯁꯨ ꯋꯥꯔ ꯂꯩꯑꯦ ꯑꯉꯥꯡ ꯑꯣꯏꯔꯤꯉꯩꯗꯗꯤ ꯏꯅꯔꯖꯤꯇꯤꯛ ꯌꯥꯝ ꯑꯣꯏ ꯇꯨꯔꯦꯟ ꯏꯔꯨꯕꯒ ꯆꯠꯄ ꯑꯣ ꯀꯔꯤꯌꯣ ꯅꯣꯕꯥꯞ ꯃꯦꯠꯂꯒ ꯆꯥꯕ ꯁꯤꯡꯖꯨ ꯆꯥꯕ ꯅꯨꯡꯉꯥꯏꯌꯦ ꯑꯉꯥꯡ ꯃꯇꯝꯗꯣ ꯃꯤꯁ ꯇꯧꯑꯦ
ꯍꯣꯏ ꯃꯣꯏ ꯃꯇꯝꯗꯤ ꯋꯥꯕꯁꯨ ꯈꯪꯗꯦ ꯍꯧꯖꯤꯛꯇꯤ ꯐꯦꯃꯤꯂꯤꯒꯤ ꯀꯩꯀꯩꯁꯨ ꯈꯜꯂꯛꯄꯅꯤꯅ ꯌꯥꯝꯅ
ꯅꯪꯗꯤ ꯕꯖꯥꯔꯗ ꯆꯥꯎꯔꯛꯄ꯭ꯔꯣ ꯈꯨꯟꯗ ꯆꯥꯎꯔꯛꯄ꯭ꯔꯣ
ꯑꯩꯗꯤ ꯈꯨꯟꯗ ꯄꯛ ꯂꯩꯇꯦ
ꯑꯥ ꯑꯗꯨꯒꯤ ꯑꯣꯏꯔꯝꯅꯤ
ꯑꯗꯨꯝ ꯍꯥꯏꯗꯤ ꯈꯨꯟꯗ ꯃꯔꯛ ꯃꯔꯛ ꯃꯔꯛ ꯈ꯭ꯔꯤꯁꯃꯥꯁ ꯀꯨꯝꯕ ꯉꯥꯇ ꯆꯠꯄ ꯈ꯭ꯔꯤꯁꯃꯥꯁꯁꯨ ꯆꯠꯇ ꯃꯇꯝꯁꯨ ꯂꯩꯥꯌꯦ
ꯑꯗꯨ ꯍꯥꯏꯔꯒ ꯗꯤꯁ ꯌꯤꯑꯔ ꯆꯠꯄ ꯈꯪꯍꯧꯗꯦ ꯈ꯭ꯔꯤꯁꯃꯥꯁ ꯅꯛꯔꯛꯈ꯭ꯔꯦ ꯉꯥꯍꯥꯛ ꯂꯩꯔꯗꯤ
ꯑꯥ ꯑꯉꯥꯡ ꯑꯣꯏꯔꯤꯉꯩꯗꯤ ꯈ꯭ꯔꯤꯁꯃꯥꯁ ꯉꯥꯏꯕ ꯋꯥꯕꯁꯤ ꯋꯥꯕꯁꯦ
ꯑꯗꯨ ꯍꯧꯖꯤꯛꯅ ꯅꯍꯥꯟꯃꯨꯛ ꯈ꯭ꯔꯤꯁꯃꯥꯁꯁꯦ ꯇꯧꯕꯒꯨꯝ ꯇꯧꯋꯦ
ꯍꯟꯇꯛꯇꯤ ꯈ꯭ꯔꯤꯁꯃꯥꯁ ꯀꯖꯨ ꯏꯟꯇ꯭ꯔꯦꯁ ꯂꯩꯇ꯭ꯔꯦꯗ
ꯎꯝ
ꯑꯉꯥꯡ ꯑꯣꯏꯔꯤꯛꯄꯥꯟꯗꯗꯤ ꯐꯤꯔꯣꯜꯗ ꯂꯩꯕꯒ ꯏꯃꯥꯟꯅꯕꯤ ꯈꯈꯣꯏꯗꯒ ꯀꯔꯤ ꯑ ꯎꯠꯄꯒꯨꯝꯕ ꯇꯧꯕꯗꯣ
ꯌꯥꯝ ꯇꯧꯒꯟꯕꯨꯅꯦ ꯑꯩꯈꯣꯏꯁꯨꯦ ꯑꯗꯨꯕꯨ ꯅꯨꯡꯁꯤꯌꯦ ꯑꯗꯨꯒ ꯕꯖꯥꯔꯒꯤ ꯄꯣꯠ ꯑꯣꯏꯕꯅꯤꯅ ꯃꯅꯥꯒꯟꯕꯗꯣ
ꯑ
ꯃꯅꯥꯍꯜꯂꯣꯏꯗꯕꯒꯤꯗꯃꯛ ꯑꯁ ꯌꯦꯡꯅꯅꯥꯍꯟꯕꯁꯦ ꯍꯂ ꯅꯨꯡꯁꯤ ꯇꯤ ꯈ꯭ꯔꯤꯁꯃꯥꯁ ꯂꯥꯛꯔꯁꯨ ꯗ꯭ꯔꯦꯁ ꯂꯧꯅꯤꯡꯉꯥꯏꯖꯨ ꯊꯧꯁꯥꯔꯛꯇ꯭ꯔꯦ ꯀꯔꯤꯔꯥ
ꯑꯥ ꯑꯗꯣ ꯍꯧꯖꯤꯛꯀꯥꯟꯒꯤ ꯑꯉꯥꯡꯒ ꯍꯥꯟꯅ ꯑꯩꯈꯣꯏ ꯑꯣꯏꯕꯋꯥꯟ ꯑꯉꯥꯡꯒꯤꯒꯖꯨ ꯌꯥꯝ ꯈꯦꯠꯅꯩꯌꯦ
ꯍꯣꯏ
ꯍꯣꯏ ꯑꯉꯥꯡꯁꯦ ꯁꯥꯟꯅꯥꯕꯨꯁꯨ ꯋꯥꯠꯈ꯭ꯔꯦꯗ
ꯍꯣꯏ
ꯍꯣꯏ ꯌ‌ꯦꯟꯒ‌ꯦꯅ‌ꯦ
ꯍꯧꯖꯤꯛ ꯑꯉꯥꯡꯈꯩꯗꯩꯗꯤ ꯐꯣꯟꯗ ꯌꯥꯝ ꯐ ꯂꯩꯩꯕꯒꯨꯝ ꯑꯗꯨ ꯃꯣꯏ ꯁꯥꯟꯅꯕꯁꯁꯨ ꯌꯥꯝ ꯗꯤ ꯎ
ꯑꯥ ꯌꯥꯝ ꯇꯣꯉꯥꯟꯜꯂꯦ ꯑꯩꯈꫭꯏꯅ ꯍꯦꯟꯅ ꯅꯨꯡꯉꯥꯏꯗ
ꯎꯝ ꯍꯣꯏ ꯂꯕꯔ ꯄꯦꯡꯒꯨꯝꯕꯗꯤ ꯆꯣꯡꯕꯗꯗ꯭ꯔꯣ
ꯆꯣꯡꯉꯦ ꯆꯣꯡꯉꯦ ꯑꯗꯨꯁꯨ ꯑꯩ ꯑꯩꯈꯣꯏꯗꯤ ꯋꯥꯟꯗ‌ꯦꯗ ꯆꯣꯡꯕꯒꯨꯝꯕꯅꯤ ꯆꯨꯝꯅꯒꯤ
ꯍꯦꯠꯇ ꯊꯝꯅꯔꯒ ꯀꯥꯞ ꯑꯅꯤ ꯑꯃꯨꯒ ꯍꯥꯞꯀꯅꯤꯕ ꯑꯁ ꯑꯩꯈꯣꯏꯗꯤ ꯁꯤꯅꯤꯌꯔ ꯀꯁ ꯀꯣ
ꯎꯝ
ꯑꯩꯗꯤ ꯑꯩꯒꯤ ꯃꯊꯛꯇꯗ ꯈꯔ ꯁꯅꯥꯏꯕ ꯑꯗꯨꯒ ꯕꯔꯕꯤ ꯁꯅꯕ ꯀꯥꯟꯗ ꯑꯉꯥꯡꯈꯒ ꯑꯉꯥꯡ ꯈꯔ ꯑꯩꯒꯤ ꯂ‌ꯦꯡꯒ ꯀꯥꯒꯨꯝꯕ ꯕꯀꯥ ꯁꯥꯟꯅꯦ ꯁꯟꯅꯥꯕꯁꯤ ꯃꯁꯤꯡ ꯁꯨꯔꯦ ꯑꯁ ꯀꯕꯗꯤ ꯀꯕꯗꯤꯒꯨꯝꯕ ꯎꯒꯨꯝꯕꯨꯝꯕꯗꯣ ꯊꯥꯔꯕꯣ ꯊꯥꯔꯤꯈꯩ ꯑꯁꯨꯝ ꯑꯣꯏꯅꯇꯥꯔꯦ ꯅꯨꯡꯁꯥꯗ ꯈꯅꯥꯕꯁꯦ ꯅꯥꯕꯁꯨ ꯇꯗꯦ ꯍꯧꯖꯤꯛꯇꯤ ꯅꯨꯡꯁꯥꯁꯤ ꯀꯤꯔꯛꯈ꯭ꯔꯦ ꯀꯔꯤꯅ ꯈꯪꯗꯦ ꯂꯩꯁꯥꯕꯤ ꯑꯣꯏꯕꯒꯤꯔꯥ ꯈꯪꯗꯦ ꯀꯔꯤ ꯑꯗꯨꯝ ꯃꯨꯒꯤꯅꯤꯒꯨꯝꯕ ꯁꯨ ꯑꯋꯕ ꯄ꯭ꯂ ꯅꯥꯁꯨ ꯅꯥꯅꯤꯡꯗꯕ
ꯍꫭꯏ ꯄꯨꯟꯁꯤ ꯈꯥꯟ ꯈꯂꯗ ꯑꯗꯨꯝ ꯅꯨꯡꯁꯤ
ꯍꯣꯏ
ꯁꯤꯒꯅꯤ ꯈꯜꯂꯗꯤ ꯇꯜꯂꯤ
ꯑꯁ ꯃꯄꯥꯟ ꯂꯝꯈꯣꯏꯗꯤ ꯀꯌꯥꯃꯨꯛ ꯁꯥꯒꯦꯔꯥ ꯏꯆꯦꯈꯣꯏꯗꯤ ꯌꯥꯝ ꯁꯥꯃꯟꯕꯒꯤ ꯏꯔꯨ ꯈꯛꯇ ꯏꯔꯨꯔꯒ ꯂꯩ ꯌꯥꯏ ꯍꯥꯏ
ꯃꯣꯏ ꯃꯄꯥꯟ ꯂꯩꯕꯒꯤꯔꯣ
ꯎꯝ ꯑꯩꯁꯨ ꯆꯪꯁꯤꯔꯥ ꯈꯜꯂꯒ ꯂꯩꯌ‌ꯦ
ꯑꯗꯨ ꯅꯪ ꯑꯦꯁ ꯑꯦꯁ ꯁꯤ ꯊꯥꯅꯤ ꯍꯥꯏꯕꯗꯨꯗꯤ
ꯍꯣꯏ ꯑꯗꯨꯁꯨ ꯊꯥꯅꯤꯡꯕ ꯑꯁ ꯇꯧꯅꯤꯡꯕꯁꯦ ꯌꯥꯝꯃꯜꯂꯒ ꯀꯣꯡ ꯉꯥꯎꯔꯦ ꯑꯩꯁꯦ ꯑꯗꯨꯕꯨ ꯑꯩꯁꯦ ꯏꯆꯦ ꯈꯈꯣꯏ ꯑꯃ ꯂꯥꯛꯄꯗ ꯈꯔꯁꯨ ꯆꯪꯅꯤꯡꯕ ꯄꯩꯁꯥꯁꯨ ꯈꯔ ꯃꯥꯏꯅꯤꯡ ꯕ ꯑꯃꯨꯛ ꯀꯣ ꯄꯩꯁꯥ ꯈꯔ ꯈꯣꯝꯅꯤꯡꯕ ꯄꯇꯥꯏꯝꯁꯨ ꯇꯧꯅꯤꯡꯉꯀꯣ ꯑꯣ ꯑꯗꯨ ꯏꯆꯦ ꯑꯩꯈꯣꯏꯅ ꯀꯣꯆꯤꯡ ꯂꯧꯍꯜꯂꯗꯤ ꯂꯧꯍꯟꯈ꯭ꯔꯦ ꯃꯄꯥꯟꯗ ꯑꯗꯨ ꯃꯣꯏꯅ ꯆꯪꯈꯛꯇ ꯆꯪꯈ꯭ꯔꯛꯑꯣꯌ‌ꯦ ꯏꯆꯦ ꯑꯅꯤꯃꯛ ꯂꯩꯇꯦꯕ
ꯑꯣ
ꯑꯗꯨꯒꯤ ꯌꯨꯝꯗꯁꯨ ꯏꯃꯥꯈꯣꯏꯁꯨ ꯑꯃꯨꯛ ꯅꯨꯡꯁꯤꯕ
ꯍ ꯑꯩꯁꯨ ꯂꯥꯁ ꯑꯦꯔꯤꯗꯤ ꯑꯥ ꯃꯄꯥꯟ ꯂꯝꯗ ꯂꯩꯌꯦ ꯑꯩꯈꯣꯏ ꯃꯧ ꯍꯣꯏꯒ ꯏꯌꯥꯝꯕ ꯍꯣꯏꯒ
ꯌꯨꯝ ꯃꯤꯁ ꯌꯥꯝ ꯇꯧꯗ꯭ꯔꯣ
ꯇꯧꯋꯦ ꯌꯥꯝ ꯇꯧꯋꯦ ꯍꯥꯏꯗꯤ ꯑ ꯃꯣꯏꯗꯤ ꯑꯗ ꯒꯣꯔꯃꯦꯟ ꯖꯣꯕ ꯇꯧꯕꯅꯤꯅ ꯃꯣꯏ ꯀꯤ ꯑꯗꯨꯝ ꯀ꯭ꯋꯥꯇꯔ ꯄꯤꯌꯦꯕꯀꯣ ꯑꯥ ꯃꯣꯏꯒꯤꯗ ꯂꯩꯃꯤꯟꯅꯕꯗꯤ ꯅꯨꯉꯥꯏ ꯍꯥ
ꯅꯨꯡꯉꯥꯏꯔꯝꯒꯅꯤ
ꯎꯝ ꯅꯣꯡꯕꯨꯗꯤ ꯅꯨꯡꯉꯥꯏꯌ‌ꯦ ꯑꯃꯨꯛꯀ ꯑꯥꯗꯁꯨ ꯑꯩꯁꯨ ꯑꯥꯗ ꯂꯩꯔꯒ ꯂꯥꯏ ꯄꯥꯔꯒ ꯇꯧꯒꯦ ꯍꯥꯏꯕꯅꯦꯕ ꯅꯥꯃꯟꯕꯒꯤ ꯑꯩꯉꯣꯟꯗ ꯏꯃꯥꯅ ꯊꯥꯔꯣꯏ ꯍꯥꯏ ꯃꯄꯥꯟꯗꯒ ꯂꯩꯔꯅꯨ ꯍꯥꯏꯌꯦ ꯁꯥꯕꯗꯨ ꯂꯣꯏꯔꯦ ꯑꯥꯗ
ꯁꯥꯗꯤ ꯁꯥꯏꯌꯦ
ꯎꯝ ꯑꯦ ꯁꯤ ꯊꯥꯕꯥꯀꯥꯟꯗ ꯅꯨꯡꯉꯥꯏꯕ ꯇꯣꯛꯑꯗꯤ ꯑꯃꯨꯛꯀ ꯕꯨ ꯕꯨ ꯈꯨꯗꯛꯇ ꯁꯥꯕꯗꯨ ꯃꯣꯏꯅ ꯁꯥꯕꯗꯣ ꯀꯩꯅꯣꯝ ꯇꯧꯋꯦꯕ
ꯁꯣꯝꯒꯤ ꯁꯥꯕꯒ ꯈꯔ ꯇꯣꯡꯉꯥꯜꯂꯒ ꯍꯥꯏꯗꯤ ꯃꯣꯏꯒꯤꯅ ꯍꯦꯟꯅ ꯀꯩꯅꯣ ꯅꯨꯡꯁꯤꯠ ꯐꯥꯎ ꯁꯥꯏꯌꯦ
ꯑꯗꯨꯅꯤ ꯌꯥꯝ ꯋꯥꯏꯌꯦ
ꯍꯣꯏ
ꯑꯗꯣ ꯃꯣꯏꯁꯨ ꯁꯥꯃꯟꯕꯅꯤꯅꯀꯣ ꯃꯣꯏ ꯃꯌꯥꯡꯈꯣꯏ ꯕꯖꯥꯔ ꯐꯝꯃꯁꯨ ꯅꯨꯡꯊꯤꯟꯗꯤ ꯑꯃꯐꯥꯎ ꯍꯥꯡꯗꯕꯤꯗ ꯅꯨꯡꯗꯥꯡꯗꯈꯛꯇ ꯍꯥꯡꯕ
ꯎꯝ
ꯉꯁꯤꯗꯤ ꯆꯥꯔ꯭ꯁ ꯀꯥꯗ꯭ꯔꯣ
ꯀꯥꯏꯌꯦ
ꯑꯁ ꯑꯩ ꯌꯥꯍꯧ ꯊꯦꯡꯕꯒꯤ ꯅꯪꯍꯧꯗ꯭ꯔꯦ
ꯑꯩꯒꯤ ꯑꯩꯅ ꯁꯝꯒꯥꯏ ꯀꯣꯟꯍꯜꯂꯒ ꯇꯨꯝꯃꯨꯔꯒ ꯂꯥꯁꯇꯗꯤ ꯌꯥꯍꯧ ꯊꯦꯡꯉꯝꯃꯦ ꯍꯣꯔꯦꯟ ꯄꯨꯡ ꯑꯅꯤꯒꯨꯝꯕꯗꯗꯤ ꯑꯃꯨꯛꯀ ꯌꯨꯠ ꯁꯔꯚꯤꯁ ꯇꯨ ꯐꯣꯔꯇꯤ ꯐꯥꯏꯚ ꯀꯨꯝꯕ ꯕꯗꯤ ꯂꯩꯅꯤ ꯆꯠꯅꯤꯡꯗ꯭ꯔꯒ ꯂꯩꯔꯦ ꯁꯥꯃꯜꯂꯒ
ꯍꯣꯏ ꯁꯥꯏꯌꯦ ꯇꯨꯝꯅꯤꯡꯕꯗꯣ ꯉꯁꯤꯁꯨ ꯂꯣꯏꯔꯦ
ꯑꯣ ꯅꯨꯡꯊꯤꯟ ꯇꯨꯝꯒꯟꯕ꯭ꯔꯥ
ꯅꯨꯡ ꯅꯨꯡꯊꯤꯟꯂꯣ
ꯍꯣꯏ
ꯍꯣꯏ ꯇꯝꯃꯦ ꯑꯗꯨꯝ ꯑꯩꯗꯤ
ꯎꯝ ꯑꯩ ꯄꯥꯛꯄ ꯇꯨꯝꯗꯦ ꯉꯔꯥꯡ ꯇꯨꯝꯔꯒ ꯅꯣꯡ ꯑꯥꯗꯥ ꯑꯥ ꯏꯚꯤꯅꯤꯡ ꯐꯥꯎꯕ ꯀꯩꯅꯣꯝꯃ ꯇꯧꯔꯒ ꯂꯩꯌꯦ ꯋꯥꯔꯒ ꯍꯛꯆꯥꯡ ꯊꯤꯠꯄ ꯃꯥꯜꯂꯦ ꯍꯥꯏꯅ
ꯇꯨꯝꯉꯣꯏꯒꯦꯗꯤ ꯈꯟꯕꯗꯨ ꯉꯝꯗꯕ ꯋꯥꯗꯤ ꯌꯥꯝ ꯋꯥꯕ ꯇꯨꯝꯕꯗꯣ
ꯅꯪ ꯅꯪꯁꯤ ꯁꯣꯟꯕ꯭ꯔꯥ ꯅꯣꯏꯕ꯭ꯔꯣ
ꯑꯩꯅꯦ ꯁꯣꯟꯁꯨ ꯁꯣꯟꯗꯦ ꯅꯣꯏꯁꯨ ꯅꯣꯏꯗꯦ ꯆꯞ ꯆꯥꯢꯗ ꯌꯥꯏꯗ ꯅꯪꯗꯤ ꯁꯣꯟꯕ꯭ꯔꯥ ꯁꯣꯟꯂꯝꯗꯧ ꯃꯥꯜꯂꯤ
ꯑꯥ ꯑꯩ ꯑꯩꯁꯨ ꯈꯪꯗꯦ ꯃꯤꯅꯗꯤ ꯑꯩ ꯁꯣꯟꯕ꯭ꯔꯥ ꯍꯥꯏꯔ ꯃꯤ ꯈꯔꯅ ꯆꯞ ꯆꯥꯥꯢꯌꯦ ꯃꯤ ꯈꯔ ꯌꯥꯝ ꯅꯣꯏꯕꯈꯣꯏꯅꯗꯤ ꯁꯣꯜꯂꯤ ꯍꯥꯏꯌꯦ ꯉꯥꯎꯋꯦ ꯑꯩꯁꯨ
ꯑꯗꯨꯅ ꯉꯥꯡꯕꯒꯨꯝꯕꯗꯗꯤ ꯁꯣꯟꯒꯗꯧ ꯃꯥꯜꯂꯦ ꯏꯆꯦꯈꯣꯏꯒꯤ ꯇꯥꯏꯞꯇ ꯄꯥꯡꯒꯟ ꯌꯥꯎꯗꯕ ꯇꯣ ꯃꯥꯥꯜꯂꯦꯕ ꯏꯆꯦꯁꯨ ꯋꯥ ꯉꯥꯡꯕꯗꯣ ꯀ꯭ꯔꯤꯇꯧꯋꯦꯕ ꯄꯥꯡꯒꯜ ꯌꯥꯝ ꯏꯅꯔꯖꯤ ꯌꯥꯝ ꯌꯥꯎꯗꯕꯒꯤ ꯇꯥꯏꯞꯇ ꯉꯥꯡꯉꯦꯕ
ꯑꯣ
ꯁꯝꯗꯤ ꯁꯥꯡꯕ꯭ꯔꯣ
ꯑ ꯁꯥꯡꯗꯦ
ꯁꯝ ꯁꯥꯡꯒꯗꯕ ꯃꯥꯜꯂꯦ ꯅꯪꯗꯣ
ꯁꯝ ꯁꯥꯡꯒꯗꯕ ꯃꯥꯜꯂꯦꯕ
ꯍꯣꯏ
ꯑꯥ ꯀꯛꯈ꯭ꯔꯦ ꯁꯝ ꯁꯥꯡꯗ꯭ꯔꯦ ꯇꯦꯟꯒ꯭ꯔꯦ
ꯍꯣꯏ ꯅꯪꯒꯤ ꯇ꯭ꯔꯥꯏꯞ ꯅꯪꯒꯤ ꯇ꯭ꯔꯥꯏꯞꯇꯣ ꯍꯪꯗꯤ ꯍꯪꯂꯣꯏꯒꯦꯕ ꯀꯣ ꯅꯪꯒꯤ ꯃꯤꯡ ꯂꯥꯛꯄꯗꯀꯣ ꯎꯕꯗꯨꯒꯤ ꯅꯈꯣꯏ ꯇ꯭ꯔꯥꯏꯞꯈꯣꯏꯗꯣ ꯁꯝ ꯁꯥꯡꯒꯟꯕ ꯑꯩꯒꯤ ꯃꯔꯨꯞꯈꯣꯏꯁꯨ ꯑꯗꯨꯒꯤ
ꯑꯥ ꯍꯣꯏ ꯁꯥꯡꯉꯝꯃꯦ ꯑꯗꯨ ꯀꯛꯈ꯭ꯔꯦ ꯃꯤꯅ ꯅꯥꯃꯟꯕꯒꯤ ꯑꯩꯈꯣꯏꯒꯤ ꯀ꯭ꯔꯤ ꯅꯥꯕ ꯍꯥꯏꯁꯨ ꯎꯝ ꯁꯥꯔꯩ ꯊꯣꯡꯒꯜꯂꯦꯗꯅ
ꯑꯗꯨꯒꯤꯗꯣ ꯅꯥꯕꯒꯤ ꯑꯩꯈꯣꯏ ꯈꯨꯟꯃꯤꯅ ꯑꯗꯨꯝ ꯁꯝꯗꯁꯨ ꯄꯨꯕ ꯌꯥꯎꯕꯅꯦ ꯀꯛꯈ꯭ꯔꯣ ꯍꯥꯏꯅ ꯍꯥꯏꯕ
ꯑꯣꯍꯣ
ꯑꯗꯨꯒꯤ ꯀꯛꯈ꯭ꯔꯕ ꯏꯇꯦꯟ ꯇꯦꯜꯂꯒ
ꯑꯗꯨꯅꯦ ꯑꯣꯏ ꯇꯔꯥꯏꯞ ꯈꯣꯏꯁꯦ ꯁꯝ ꯐꯖꯒꯟꯕꯅꯦꯕ ꯑꯩꯈꯣꯏꯁꯨ ꯍꯥꯏ ꯁ꯭ꯀꯨꯜ ꯀꯥꯔꯤꯉꯩꯗꯁꯨ ꯅꯨꯄꯤꯈꯣꯏ ꯑꯗꯨꯝ ꯁꯝ ꯌꯥꯝ ꯐꯩꯌꯦꯕ
ꯎꯝ ꯐꯕ
ꯎꯝ ꯀꯣꯂꯦꯖ ꯀꯥꯕꯗꯒꯤ ꯈꯛꯇ ꯑꯣꯏꯒꯅꯤ ꯁꯝ ꯁꯡꯕꯗꯣ ꯍꯥꯏ ꯁ꯭ꯀꯨꯜꯗꯒꯤ ꯇꯦꯟꯕꯅꯦꯕ ꯑꯩꯁꯨ
ꯑꯣ ꯍꯧꯖꯤꯛꯁꯨ ꯑꯗꯨꯝ ꯇꯦꯟꯕ
ꯍꯧꯖꯤꯛ ꯁꯥꯡꯈ꯭ꯔꯦ ꯑꯩꯅ ꯀꯛꯅꯤꯡꯕꯗ ꯌꯥꯝ ꯊꯤꯌꯦ ꯇꯦꯟ ꯀꯛꯄꯗꯣ
ꯑꯗꯨ ꯁꯝꯕꯨ ꯀꯔꯤ ꯁꯥꯡꯕ ꯅꯥꯏꯕ ꯁꯝ ꯄꯣꯠꯇꯨꯕꯨ ꯍꯥꯏꯔꯒ ꯑꯃꯨꯛꯀ ꯈꯔ ꯋꯥꯈꯜꯗꯨ ꯆꯥꯎꯊꯣꯛꯄ
ꯎꯝ
ꯃꯤ ꯈꯔꯅꯗꯤ ꯂꯩꯒꯤ ꯀꯛꯄꯔꯣ ꯅꯁꯝꯗꯣ ꯍꯥꯏꯔꯦ ꯑꯗꯨꯝ ꯄꯨꯔꯥ ꯇꯦꯟꯅ ꯀꯛꯈ꯭ꯔ ꯈꯤꯇꯪ ꯀꯛꯑꯁꯨ ꯌꯥ ꯌꯥꯕꯗꯣ ꯑꯩꯒꯤꯗꯤ ꯄꯨꯔꯥ ꯅꯨꯄꯥꯒꯤ ꯇꯥꯏꯞꯇ ꯀꯛ ꯈ꯭ꯔꯕ
ꯑꯣꯍꯣ
ꯍꯧꯖꯤꯛꯄꯨꯗꯤ ꯈꯔꯕꯨꯗꯤ ꯁꯥꯡꯉꯛꯑꯦ ꯉꯛꯀꯨꯝꯕꯗꯤ ꯌꯧꯔꯛꯈ꯭ꯔꯦ
ꯎꯝ
ꯅꯥꯁꯨ ꯅꯥꯥꯗ꯭ꯔꯦꯗ ꯍꯧꯖꯤꯛꯇꯤ
ꯎꯝ ꯁꯅꯥꯈꯣꯏꯗꯤ ꯁꯝ ꯌꯥꯝ ꯐꯖꯕꯅꯦ ꯃꯣꯏꯗꯤ
ꯑꯗꯨꯝ ꯅꯨꯡꯊꯤꯟꯗ ꯚꯤꯗꯤꯑꯣꯒꯨꯝꯕ ꯌꯦꯡꯉꯒ ꯑꯗꯨꯝ ꯂꯩꯈ꯭ꯔꯦ
ꯅꯨꯡꯊꯤꯟꯁꯦ ꯚꯤꯗꯤꯑꯣꯒꯨꯝꯕ ꯌꯦꯡꯉꯦ ꯃꯔꯛ ꯃꯔꯛ ꯑꯗꯨꯝ ꯊꯕꯛ ꯀꯨꯝꯕ ꯂꯩꯔꯗꯤ ꯆꯠꯂꯦ ꯑꯗꯨꯕꯨ
ꯑꯌꯥꯝꯕꯗꯤ ꯑꯗꯨꯝ ꯃꯨꯚꯤ ꯌꯦꯡ ꯂꯩꯕꯁꯨ ꯌꯥꯎꯋꯦ ꯑꯉꯥꯡꯈꯣꯏꯒ ꯑꯁꯤ ꯑꯩꯒꯤ ꯀꯥꯖꯤꯟ ꯈꯣꯏꯗꯣ
ꯑꯣ..
ꯑꯥꯟꯇꯤꯈꯣꯏꯗꯣ ꯑꯉꯥꯡ ꯃꯆꯥꯈꯣꯏ ꯌꯥꯝ ꯂꯩꯌꯦꯕ ꯑ ꯑꯩꯈꯣꯏꯒ ꯃꯥꯡ ꯃꯍꯥꯛ ꯂꯩꯌꯦ ꯑꯗꯨꯝ ꯇꯧꯅꯤ
ꯎꯝ
ꯅꯨꯡꯊꯤꯟꯗꯗꯤ ꯏꯁꯇꯗꯤ ꯇꯧꯕꯁꯨ ꯆꯪꯗꯦꯕ
ꯍꯣꯏ ꯀꯗꯥꯏꯘꯒꯤ ꯁꯥꯅ ꯁꯥꯕꯒ ꯄꯥꯗꯤ ꯑꯗꯨꯝ ꯄꯥꯕ꯭ꯔꯣ ꯅꯪꯁꯨ ꯂꯥꯏꯔꯤꯛꯇꯤ
ꯈꯪꯗꯦ ꯃꯤꯅ ꯄꯥꯝꯕ ꯈꯜꯗꯒꯗꯤ ꯄꯥꯟꯗꯔꯤꯗ
ꯎꯝ ꯋꯥꯈꯟꯗꯕꯨ ꯈꯤꯇꯪ ꯇꯧꯅꯤꯡꯉꯦ ꯐꯥꯎꯔꯗꯤ ꯑꯗꯨꯝ ꯄꯥꯅꯤꯡꯕꯅꯦ ꯑꯗꯨꯝ ꯍꯥꯏꯗꯤ ꯄꯥꯗꯦ ꯍꯥꯏꯔꯁꯨ ꯑꯗꯨꯝ ꯄꯥꯅꯤꯡꯕ
ꯎꯝ
ꯑꯇꯣꯞꯄꯗꯤ ꯀꯩꯀꯩ ꯇ꯭ꯔꯥꯏ ꯇꯧꯔꯛꯑꯝꯕ꯭ꯔꯣ
ꯎꯝ ꯇꯧꯗ꯭ꯔꯤꯗ ꯑꯩ ꯂꯄꯁꯨ ꯀꯨꯏꯗꯕꯒꯤ ꯑꯗꯨꯝ ꯄꯣꯊꯥꯔ ꯂꯩ ꯌꯨꯝꯗ ꯏꯠ ꯆꯥꯛ ꯊꯣꯡꯕ ꯌꯦꯟ ꯁꯦꯡꯕ ꯇꯧꯔꯒꯅꯤ ꯅꯨꯡꯉꯥꯏꯃꯥꯟꯗ ꯑꯦꯟꯖꯦꯁ ꯇꯧꯅꯤꯡꯉꯥꯏ
ꯎꯝ